ꯍꯜꯂꯣ
ꯂꯣ
ꯇꯥꯕ꯭ꯔꯣ ꯍꯣꯏ ꯇꯥꯏꯦ
ꯀꯩꯗꯧꯔꯤꯅꯣ
ꯗꯊ ꯏꯔꯒꯗꯌꯦ
ꯀꯔꯤꯕ
ꯂꯥꯏꯔꯤꯛ ꯏꯔꯒ ꯂꯩꯔꯤꯕꯕ
ꯁꯦꯁ ꯇ ꯌꯥꯝ ꯐꯩꯀ
ꯏꯗꯕ ꯌꯥꯗꯕꯒꯤꯅꯦ
ꯑꯣ ꯑꯩꯁꯨ ꯏꯕꯤꯌꯨꯗꯅ
ꯅꯪꯁꯨꯣ
ꯑꯣ
ꯀꯔꯣꯗꯅꯦ
ꯎꯝ ꯑꯩꯗꯤ ꯄ꯭ꯔꯦꯛꯇꯤꯀꯦꯜꯅꯤ
ꯑꯣ
ꯗꯥꯏꯒ꯭ꯔꯥꯝ
ꯅ ꯗꯥꯏꯒꯔꯥꯝ ꯑꯦꯝꯗꯤ ꯌꯦꯀꯄ ꯍꯥꯏꯇꯦ ꯍꯦ
ꯑꯍ
ꯎꯝꯝ
ꯑ ꯍꯅꯕ ꯇꯧꯕꯤꯔꯣ ꯀꯩꯅꯣꯅꯤ
ꯈꫭꯏꯗꯤ ꯑꯦꯁꯥꯏꯟꯃꯦꯟ ꯈꯛꯇꯅꯤ ꯏꯕꯗꯣ ꯍꯥꯏꯕꯗꯤ
ꯑꯩꯗꯤ ꯑꯦꯁꯥꯏꯟꯃꯦꯟꯁꯨ ꯂꯣꯏꯔꯦ ꯄ꯭ꯔꯦꯛꯇꯤꯀꯦꯜꯁꯨ ꯊꯤꯑꯣꯔꯤꯁꯨ ꯂꯣꯏꯔꯦ꯫ ꯗꯥꯏꯒ꯭ꯔꯥꯝ ꯏꯕ ꯇꯟꯗꯅ ꯎꯝ ꯗꯥꯏꯒ꯭ꯔꯥꯝꯗꫭ ꯏꯕ ꯇꯟꯗꯅ꯫
ꯎꯝꯉꯔꯗ ꯌꯦꯗꯗꯤꯦ
ꯍꯝ ꯍꯝ ꯃꯦꯦꯟꯗꯤ
ꯍꫭꯏꯗꯒꯤ ꯑꯩꯅ ꯇꯟꯕꯗꯣ ꯗꯥꯏꯒ꯭ꯔꯥꯝꯅꯦ꯫
ꯎꯝ ꯀꯩ ꯁꯕꯖꯦꯛ ꯂꯧ ꯑꯥ꯫
ꯑꯩꯗꯤ ꯁꯥꯏꯟꯁ ꯑꯣꯏꯅ ꯂꯧꯋꯦ꯫
ꯅꯦ ꯑꯩꯅ ꯍꯥꯏꯗꯤ ꯑꯣꯅꯔꯁ ꯄꯦꯄꯔ꯫
ꯍꯥ ꯍꯥ꯫
ꯑꯣꯅꯔꯁ ꯄꯦꯄꯔ ꯀꯩ ꯂꯧꯒꯦ꯫
ꯑꯣ ꯑꯩꯔꯣ꯫
ꯑ꯫
ꯇꯥꯗ꯭ꯔꯕꯣ꯫
ꯍꯜꯂꯣ꯫
ꯇꯥꯕ꯭ꯔꯣ꯫
ꯑꯧ ꯇꯥꯏ ꯇꯦ꯫
ꯑꫭ꯫
ꯀꯩꯅꯣ ꯑꯗꯨꯛ ꯀꯧꯔꯒ ꯀꯩꯒꯤꯅꯣ ꯀꯩꯗꯧꯔꯤꯅꯣ꯫
ꯑꯣ ꯑꯩ ꯇꯥꯗꯕ ꯅꯪꯒꯤ ꯈꯣꯟꯖꯦꯜꯗꯣ꯫
ꯑꯣ-ꯑꯣ ꯀꯩ ꯑꯣꯅꯔꯁ ꯄꯦꯄꯔ ꯂꯧꯒꯦ ꯍꯥꯏꯔꯒ ꯈꯨꯝꯃꯛꯇ꯭ꯔꯦꯅꯦ꯫
ꯑꯩ ꯐꯤꯖꯤ ꯂꯧꯋꯦ꯫
ꯋꯥ ꯕꯦꯔꯤ ꯗꯦꯟꯖꯔꯦꯁ꯫
ꯅꯪꯗꯤ꯫
ꯑꯩ ꯐꯤꯖꯤꯛꯁ ꯂꯧꯔꯝꯃꯦ ꯍꯧꯖꯤꯛꯇꯤ ꯕꯣꯇꯅꯤ ꯂꯧꯈ꯭ꯔꯦ꯫
ꯑꫭ꯫
ꯁꯤꯃꯤꯁꯇꯔ ꯀꯌꯥꯅꯣ꯫
ꯑꯅꯤꯅꯦ꯫
ꯑꯣ ꯐꯤꯞ ꯁꯤꯃꯤꯁꯇꯔ ꯌꯧꯔꯒ ꯈꯪꯒꯅꯤꯗꯅꯥ꯫
ꯎꯝ꯫
ꯀ꯭ꯋꯥꯟꯇꯝꯅ ꯊꫭꯝꯃꯛꯀꯅꯤ ꯈꯪꯒꯅꯤꯗꯅ ꯅꯪ꯫
ꯀꯤꯔꯒ ꯂꯩꯕꯅꯦ ꯑꯗꯨꯒꯤ꯫
ꯀ꯭ꯋꯥꯟꯇꯝ ꯀ꯭ꯋꯥꯟꯇꯝ ꯃꯦꯀꯥꯅꯤꯛꯁꯅ ꯎꯝ ꯅꯩꯔꯛꯀꯅꯤ꯫
ꯈꯪꯗ꯭ꯔꯦꯗ ꯂꯧꯋꯦꯅ ꯄꯪꯍꯥꯏ ꯂꯧꯕꯅꯤ꯫
ꯑꯩꯁꯨ ꯐꯤꯖꯤꯛꯁ ꯂꯧꯔꯝꯃꯤ꯫
ꯑꫭ꯫
ꯍꯧꯖꯤꯛꯇꯤ ꯑꯃꯨꯛ ꯁꯕꯖꯦꯛꯇꯨ ꯆꯦꯟꯖ ꯇꯧꯔꯒ ꯁꯤꯦꯃꯤꯁꯇꯔ ꯅꯧꯅ ꯑꯃꯨꯛ ꯇꯧꯔꯦꯕ ꯍꯟꯗꯀ ꯑꯩꯁꯨ ꯁꯦꯝ ꯁꯦꯀꯦꯟ ꯁꯦꯃꯤꯁꯇꯔ ꯇꯧꯔꯤ ꯀꯥꯕꯗ ꯉꯥꯏꯔꯤ ꯍꯟꯗꯛꯇꯤ
ꯅꯪ ꯑꯗꯨ ꯅꯪ ꯁꯤ ꯇꯧꯕꯗꯣꯏꯗꯤ ꯀꯔꯤ ꯇꯧꯗꯣꯏꯕ ꯇꯝꯕꯜ ꯑꯣꯏꯗꯤ
ꯍꯥ
ꯅꯪ ꯅꯪꯒꯤ ꯀꯣꯂꯦꯖ ꯇꯝꯕꯔꯣꯏꯗꯤ ꯀꯔꯤ ꯇꯧꯗꯣꯏꯅꯣ ꯍꯥꯏꯕ
ꯎ ꯂꯣꯏꯕ꯭ꯔꯥ ꯂꯣꯏꯗꯕ꯭ꯔꯥ ꯈꯪꯗꯦ ꯑꯩ ꯊꯕꯛ ꯊꯤꯔꯤ
ꯑꯣ꯫
ꯑꯦ ꯑꯥꯔ ꯑꯦꯝ ꯋꯥꯏ ꯗꯨ ꯀꯥꯟꯟꯅ ꯍꯣꯠꯅꯔꯤ꯫
ꯑꯁ ꯅꯨꯡꯉꯥꯏꯔꯦ ꯑꯗꯨꯗꯤ꯫
ꯏ ꯀꯥꯏꯗꯅ ꯅꯨꯡꯉꯥꯏꯔꯤꯕ꯫
ꯊꯕꯛ ꯊꯤꯕꯗꯤ ꯅꯨꯡꯉꯥꯏꯔꯦ ꯑꯩꯈꯣꯏꯗꯤ ꯊꯕꯛ ꯐꯧ ꯊꯤꯅꯤꯡꯉꯥꯏꯁꯨ ꯍꯥꯏꯕꯗꯤ ꯊꯕꯛ ꯊꯤꯕꯁꯨ ꯄꯩꯁꯥꯅ ꯊꯤꯕꯅꯤꯅ ꯎꯄꯥꯏ ꯂꯩꯇ꯭ꯔꯦ꯫
ꯎꯝ ꯅꯤꯠ ꯊꯥꯔꯣ ꯀꯩꯅꯣ ꯑꯦ ꯅꯠꯇꯦ ꯅꯤꯠ ꯍꯥꯏꯕ ꯅꯦꯠ ꯊꯥꯔꯣ ꯀꯩꯅꯣ ꯅꯦꯠ꯫
ꯍꯣꯏ ꯇ꯭ꯔꯥꯏ ꯇꯧꯒꯦꯅ ꯈꯪꯉꯦ ꯑ ꯈꯜꯂꯒ ꯂꯩꯌꯦ꯫
ꯎꯝ ꯑ ꯅꯠꯇ꯭ꯔꯒ ꯖꯤ ꯖꯤ ꯏ ꯍꯥꯏ ꯖꯤ ꯍꯥꯏꯕ꯭ꯔꯥ ꯑꯗꯨ ꯇꯧꯔꫭꯅꯦ꯫
ꯍꯣꯏ ꯂꯣꯏꯕ ꯃꯇꯝꯗ ꯇ꯭ꯔꯥꯏ ꯇꯧꯔꯒꯦ
ꯎꯝ ꯍꯧꯖꯤꯛꯇꯤ ꯑꯗꯨꯝ ꯇ꯭ꯔꯥꯏ ꯇꯧꯒꯦ ꯌꯥꯏꯅ
ꯍꯣꯏ ꯏꯕꯗꯤ ꯌꯥꯏꯑꯗꯣ
ꯃꯥꯏꯅꯔꯗꯤ ꯀꯩ ꯀꯩ ꯁꯕꯖꯦꯛ ꯇꯧꯒꯦ
ꯀꯔꯤ ꯍꯥꯏꯕ
ꯃꯥꯏ ꯀ ꯀꯩꯂꯩ
ꯍꯜꯂꯣ ꯍꯜꯂꯣ
ꯇꯥꯕ꯭ꯔꯣ
ꯑꯥꯎ
ꯍꯜꯂꯣ
ꯀꯥꯏꯗ ꯆꯠꯂꯤꯅꯣ ꯅꯪꯕꯣ
ꯏꯅ ꯑꯀꯧꯔꯞ
ꯍꯜꯂꯣ ꯀꯅꯥ ꯑꯣ ꯀꯩ ꯍꯥꯏꯔꯛꯏꯅꯣ
ꯃꯃ ꯃꯥꯏ ꯃꯨꯈꯤꯕꯒꯤ ꯀꯣ
ꯑꯥ ꯑ
ꯗꯦꯝꯄꯣꯔꯣꯅ ꯀꯧꯔꯛꯄꯅꯤꯗ
ꯎꯝ ꯑꯩꯗꯤ ꯋꯥ ꯉꯥꯡꯕ ꯍꯩꯇꯕꯅꯦꯀꯣ ꯍꯦꯛꯇ ꯉꯥꯡꯕꯅꯤ ꯊꯣꯛꯇ ꯊꯣꯛꯄ
ꯍꯣꯏ
ꯑꯗꯨ ꯁꯣꯏꯔꯁꯨ ꯈꯔ ꯉꯥꯛꯄꯤꯕ ꯇꯥꯔꯦ
ꯍꯣꯏ ꯀꯁꯨ ꯀꯥꯏꯗꯦ
ꯍꯥꯏꯗꯤ ꯗꯣꯡ ꯗꯣꯡ ꯍꯦꯛꯇ ꯉꯥꯡꯕꯅꯦꯕ ꯃꯤ ꯅꯨꯡꯉꯥꯏꯅꯤ ꯅꯨꯡꯉꯥꯏꯔꯁꯨ ꯈꯪꯗꯦꯕ
ꯎ ꯀꯩ ꯍꯥꯏꯕ
ꯑꯩꯗꯤ ꯗꯣꯡ ꯗꯣꯡ ꯍꯦꯛꯇ ꯉꯥꯡꯉꯦꯕ ꯃꯤꯅ ꯅꯨꯡꯉꯥꯏꯅꯤ ꯅꯨꯡꯉꯥꯏꯔꯁꯨ ꯈꯪꯗꯦꯕ ꯍꯦꯛꯇ ꯉꯥꯏꯉ
ꯑꯣ ꯀꯩꯁꯨ ꯀꯥꯏꯗꯦꯍꯦ
ꯎꯝ ꯇꯔꯤꯕ
ꯇꯩꯁꯨ ꯀꯣ
ꯑꯥ
ꯑꯗꯨꯝ ꯃꯥꯡꯉꯦ ꯍꯥꯏꯕꯅꯦꯕ
ꯎꯝ ꯑꯗꯨꯗꯤ ꯅꯨꯡꯉꯥꯏ ꯅꯨꯡꯉꯥꯏꯗꯅ
ꯍꯧꯖꯤꯛ ꯀꯅꯥ ꯀꯅꯥ ꯂꯩꯌꯦꯕ
ꯍꯧꯖꯤꯛ ꯑꯩ ꯏꯊꯟ ꯑꯗꯨꯝ ꯂꯩꯗ ꯑꯩ ꯀꯥꯗ ꯑꯗꯨꯝ ꯂꯩꯗ
ꯑꫭ ꯅꯊꯟꯗ ꯂꯩꯕꯗꯨ ꯅꯨꯡꯉꯥꯏ ꯕꯔꯅꯦ
ꯅꯨꯡꯉꯥꯏ
ꯑꯦꯁ ꯑꯩꯗꯤ ꯊꯝꯅꯗꯦꯕꯗ ꯀꯦ
ꯏꯗꯅ
ꯑꯁꯨꯝꯗꯤꯦ ꯄꯥꯀꯪꯅꯦꯅ ꯀꯈꯤꯗꯣꯏꯅꯦꯕ ꯀꯣ
ꯍ ꯍꯧꯖꯤꯛ ꯀꯩꯅꫭꯃ ꯁꯥ ꯇꯥꯟꯕ ꯀꯔꯤ ꯀꯔꯥ ꯆꯠꯅꯤꯡꯉꯤ ꯄꯣꯠꯅꯤ ꯆꯤꯡꯗ ꯎ ꯄꯥꯏ ꯂꯩꯗꯕꯩ ꯃꯇꯝꯁꯤ ꯐꯠꯇꯕꯩ
ꯎꯝ
ꯍꯧꯖꯤꯛꯀꯥꯟꯗꯤ ꯕꯨꯠ ꯀꯤꯗ꯭ꯔꯦꯗ ꯃꯤ ꯑꯣꯏꯅ ꯀꯤꯔꯦꯗ
ꯑꯗꯨꯅꯦ
ꯍꯥꯟꯅꯗꯤ ꯑꯩꯈꯣꯏ ꯄꯤꯛꯂꯤꯉꯩꯗꯗꯤ ꯑꯁ ꯕꯨꯠ ꯂꯩꯔꯦ ꯍꯥꯏꯕꯗ ꯀꯤꯔꯤꯅꯤꯅꯦ ꯈꯩꯖꯤꯛ ꯍꯧꯖꯤꯛꯇꯤ ꯑꯃꯨꯛ ꯃꯤ ꯀꯤꯔꯛꯑꯦ ꯕꯨꯠ ꯀꯤꯔꯛꯇ꯭ꯔꯦ
ꯍꯣꯏ ꯖꯦꯅꯦꯔꯦꯁꯟꯒꯤ ꯃꯇꯨꯡꯏꯟꯅ
ꯀꯩꯕ
ꯖꯦꯅꯦꯔꯦ ꯖꯦꯅꯦꯔꯦꯁꯟꯒꯤ ꯃꯇꯨꯡ ꯃꯇꯨꯡ ꯏꯟꯅ ꯖꯥꯠ ꯖꯥ ꯂꯥꯛꯑꯦꯕ
ꯎꯝ ꯎꯝ ꯎꯝ ꯃꯥꯅꯦ ꯃꯥꯅꯦ
ꯁꯤꯗꯗꯤ ꯌꯥꯝ ꯁꯥꯕ ꯁꯤꯅ ꯃꯥꯏ ꯗꯥꯛꯇꯕꯨ ꯌꯦꯡꯍꯧ ꯖꯤꯡ ꯂꯣꯏꯔꯦ
ꯃꯩ ꯂꯥꯛꯇꯕ꯭ꯔꯥ ꯍꯥꯏꯁꯦ
ꯎꯝ ꯃꯩ ꯃꯨꯠꯀꯤꯕ
ꯎꯝ ꯍꫭꯏ ꯑꯩꯈꯣꯏꯗꯤ ꯃꯩꯗꯤ ꯂꯥꯛꯏꯗꯨꯝ ꯍꯣꯔꯦꯟ ꯑꯃꯨꯛ ꯕꯣꯜ ꯕꯣꯜ ꯁꯥꯟꯅꯔꯝꯗꯥꯏꯗ ꯑꯃꯨꯛ ꯃꯨꯛ ꯊꯠꯀꯗ꯭ꯔꯗꯤ ꯈꯪꯗꯦ
ꯎꯝ ꯐꯣꯏꯔꯣꯝꯃꯗꯤ ꯑꯗꯨꯝ ꯅꯣꯡꯆꯨꯔꯤꯀꯣ
ꯎꯝ
ꯃꯥꯏꯗꯣ ꯔꯤꯒꯨꯂꯠ ꯇꯧꯗꯕ ꯑꯗꯨ ꯃꯨꯠꯄ ꯑꯗꯨꯒꯤ ꯕꯣꯁꯅꯕꯗꯣ ꯌꯦꯡꯕꯁꯨ ꯅꯨꯡꯉꯥꯏꯇꯦꯕ ꯅꯣꯡ ꯆꯨꯔꯦ ꯍꯥꯏꯗꯤ ꯃꯥꯏ ꯃꯨ ꯀꯅꯦꯅ ꯈꯟꯕꯒꯤ ꯐꯣꯟꯗ ꯑꯣꯏꯅ ꯌꯦꯡꯉꯦꯕ
ꯎꯝ ꯐꯣꯟꯗ ꯌꯦꯡꯕꯗꯣ ꯃꯤ ꯄꯨꯂꯞꯇꯤ ꯌꯦꯡꯕꯗꯤ ꯉꯝꯗꯦꯗꯅ
ꯎꯝ ꯑꯗꯨꯅꯦ
ꯐꯣꯟꯗꯤ ꯌꯦꯡꯉꯗꯤ ꯑꯩ ꯏꯊꯟ ꯌꯦꯡꯉꯗꯤ ꯐꯣꯟꯗ ꯌꯦꯡꯉꯗꯤ ꯑꯩ ꯑꯗꯨꯝ ꯇꯨꯝꯅꯤꯡꯉꯦꯕ
ꯍꯣꯏ ꯅꯪꯅꯊꯟꯗ ꯌꯦꯡꯕꯒꯤ ꯑꫭꯏꯔꯝꯅꯤ
ꯍꯣꯏ ꯑꯩ ꯏꯊꯟ ꯌꯦꯡ ꯅꯍꯥꯟꯁꯨꯅꯦ ꯃꯩ ꯃꯨꯠꯄꯒꯤ ꯐꯣꯟ ꯌꯦꯡꯉꯦꯍꯥ ꯐꯣꯟꯁꯤ ꯑꯩ ꯎꯏꯕꯒꯤ ꯇꯥꯍꯜꯂꯛꯑꯦ ꯑꯗꯨꯒ ꯇꯍꯜꯂꯦ ꯍꯦꯛ ꯇꯥꯍꯟꯕꯒ ꯒꯣꯜ ꯑꯃ ꯆꯜ ꯂꯩꯔꯝꯃꯦ
ꯎꯔ
ꯑꯥ ꯑꯗꯨꯁꯨ ꯑꯩ ꯏꯊꯟ ꯌꯦꯡꯕ ꯅꯠꯇꯦꯕ ꯑꯩꯈꯣꯏ ꯐꯦꯃꯤꯂꯤꯒꫭꯏꯁꯨ ꯌꯦꯡꯉꯤꯅꯦꯕ ꯑꯩꯅ ꯄꯥꯏꯔꯒ ꯇꯨꯝꯃꯒ
ꯅꯩꯔꯦꯍꯦ ꯑꯗꯩꯝꯗꯤ ꯗꯨꯗꯤ
ꯍꯦꯛ ꯇꯥꯕꯒ ꯒꯣꯜ ꯑꯃ ꯆꯜꯂ ꯂꯩꯔꯝꯕ ꯑꯗꯨꯗ ꯑꯩ ꯅꯣꯛꯄꯁꯤꯗꯤ ꯑꯁ ꯂꯣꯏꯔꯦ
ꯎꯔꯒ
ꯍꯥ
ꯅꯪꯕꯨ ꯎꯔꯒ ꯅꯣꯡꯗ ꯅꯝꯗꯣꯏꯅꯦꯕ ꯃꯈꯣꯏꯁꯦ
ꯎꯝ ꯑꯁ ꯑꯗꯨ ꯅꯨꯃꯤꯠꯇ ꯑꯩ ꯅꯣꯛꯂꯛꯄꯁꯤꯗꯤ ꯂꯣꯏꯔꯦ
ꯎꯝ ꯑꯣ
ꯅꯪ ꯂꯧ ꯆꯠꯇ꯭ꯔꯣ ꯅꯣꯏ ꯂꯧ ꯂꯧꯂꯤꯡ ꯂꯣꯏꯔꯕꯣ
ꯍꯣꯏ ꯉꯁꯤꯗꯤ ꯆꯠꯇꯦ ꯅꯣꯡꯆꯨꯕꯒꯤ ꯉꯔꯥꯡꯗꯤ ꯆꯠꯂꯦ
ꯑꯣ ꯑꯣ ꯑꯩꯁꯨ ꯉꯁꯤꯗꯤ ꯄꯣꯊꯥꯈ꯭ꯔꯦ ꯑꯩꯈꯣꯏ ꯂꯣꯏꯔꯕꯅꯤꯅ ꯉꯁꯤꯅ ꯂꯣꯏꯔꯕꯅꯤꯅꯀꯣ ꯍꯨꯝꯕꯗꯣ ꯑꯇꯩ ꯉꯁꯤꯗꯤ ꯆꯠꯇ꯭ꯔꯦ ꯉꯔꯥꯡ ꯆꯠꯂꯦ ꯉꯔꯥꯡ ꯅꯍꯥꯟꯁꯨ ꯆꯠꯂꯦ
ꯑ
ꯀꯨꯆꯨꯒ ꯑꯃꯨꯛ ꯑꯣꯟꯈ꯭ꯔꯦꯗ ꯍꯟꯗꯛꯇꯤ ꯌꯥꯗ꯭ꯔꯦ
ꯎꯝ ꯊꯕꯛꯇꯧꯗꯤ ꯑꯗꯨꯝ ꯇꯧꯕꯅꯦ
ꯎꯝ ꯌꯥꯗ꯭ꯔꯦ ꯅꯪꯗꯤ ꯑꯣꯟꯗ꯭ꯔꯅꯤ ꯑꯣꯟꯂꯝꯑꯅꯤꯗ
ꯑꯁ ꯑꯣꯟꯅꯣ ꯌꯦꯗ ꯍꯥꯏꯁꯨ
ꯅꯨꯄꯤꯈꯣꯏꯗꯤ ꯑꯅꯝꯕ ꯀꯝꯄ꯭ꯂꯦꯛꯁꯟꯗ ꯆꯠꯄꯅꯤ ꯌꯥꯗ꯭ꯔꯅꯤ ꯑꯩꯈꯣꯏ ꯅꯨꯄꯥꯒꯤꯗꯤ ꯀꯔꯤꯝ ꯈꯟꯗꯦ ꯍꯥꯏꯔꯤꯕ
ꯎꯝ ꯗꯣꯅꯦꯁ ꯍ ꯇꯥꯃꯣ ꯆꯠꯠꯇꯔꯤꯕ ꯑꯩꯈꯣꯏꯗꯤ
ꯅꯦꯛꯁ ꯋꯤꯛ ꯇ
ꯎꯝ ꯑꯃꯨꯛꯀ ꯁꯧꯅꯤꯡꯉꯥꯏꯀꯣ
ꯀꯩꯅꯣ
ꯅꯨꯡꯉꯥꯏꯔꯦ
ꯃꯊꯛꯇ ꯄꯥꯏꯔ ꯆꯠꯂꯤꯔꯣ ꯅꯣꯏꯗꯣ
ꯍꯣꯏ ꯁꯣꯨꯝꯗꯁꯨ ꯆꯠꯄꯁꯨ ꯌꯧꯋꯦ ꯑꯗꯨꯗ ꯍꯟꯗꯛꯇꯤ ꯁꯨꯅ ꯑꯣꯏꯅ ꯆꯠꯁꯦꯔꯅ ꯈꯜꯂꯦ
ꯌꯦꯔꯗ ꯏꯔꯗꯔꯣ
ꯍꯥꯥ
ꯏꯌꯥꯔ ꯆꯠꯄ꯭ꯔꯣ ꯅꯪꯒꯤꯗ ꯏꯌꯥꯔꯗ ꯆꯠꯄ꯭ꯔꯣ ꯏꯌꯥꯔꯂꯥꯏꯟꯗ
ꯍꯣꯏ ꯎꯝ ꯎꯝ
ꯑꯁ ꯑꯩꯈꯣꯏꯗꯤ ꯄꯨꯟꯁꯤꯒꯤ ꯇꯣꯡꯕ ꯐꯪꯗꯧ ꯃꯥꯟꯗ꯭ꯔꯦꯗ
ꯀꯔꯤꯒꯤꯅꯣꯧꯕ ꯐꯪꯗꯣꯏꯅꯤꯍꯦ ꯅꯪꯃꯗꯤ ꯍ ꯣ
ꯈꯪꯗ꯭ꯔꯦꯗ
ꯅꯪ ꯑꯣ ꯅꯪꯃ
ꯎꯝ ꯎꯝ ꯂꯥꯛꯀꯦ ꯂꯥꯛꯀꯦ
ꯇꯅꯤꯡꯉ ꯎꯝ ꯑ
ꯑꯩ ꯍꯧꯖꯤꯛꯀꯥꯟꯗꯤ
ꯁ
ꯐꯖꯅꯁꯨ ꯂꯩꯕ ꯉꯝꯗ꯭ꯔꯦ
ꯎꯝ ꯍ
ꯅꯟꯖꯦ ꯀꯩꯅꯣꯣ ꯍꯣꯔꯦꯟ ꯍꯥꯏ ꯍꯣꯔꯦꯟ ꯍꯥꯡꯉꯒꯦꯗ ꯑꯗꯨꯗꯤ ꯁꯤꯗꯗꯤ ꯄꯥꯟꯕꯗꯣ ꯈꯔ ꯅꯨꯡꯉꯥꯏꯔꯦ
ꯀꯁ ꯀꯥꯏꯗ
ꯑꯁꯤꯗꯗꯤ ꯄꯥꯟꯕꯗꯣ ꯈꯔ ꯅꯨꯡꯉꯥꯏꯔꯣꯏꯕ
ꯍꯣꯏ ꯍꯣꯏ
ꯎ ꯍꯣꯔꯦꯟ ꯆꯠꯠꯇ ꯑꯣꯏꯅ ꯍꯥꯡꯉꯒꯦꯗ ꯑꯗꯨꯗꯤ
ꯑꯥ
ꯌꯥ ꯋꯥꯠꯂꯤꯕꯣ ꯏꯗꯣꯏꯕ
ꯎ ꯎꯝ ꯎꯝ ꯋꯥꯦ
ꯎꯝ